ꯋꯥꯁꯦ ꯀꯔꯤ ꯋꯥ ꯃꯨꯛꯀ ꯊꯣꯛ ꯂꯛ ꯑꯁꯤꯔ ꯀꯔꯤ ꯇꯧꯔꯒ ꯂꯩꯕ꯭ꯔꯣ ꯁꯥꯌꯦ
ꯐꯣꯟꯃꯦꯠꯂ ꯂꯩ ꯈꯔ ꯁꯥꯌꯦ
ꯑꯣ
ꯒ꯭ꯌꯥꯟꯃꯦꯟꯒ ꯇꯥꯗꯦ ꯁꯥꯕ꯭ꯔꯥ
ꯁꯥꯗꯦ ꯐꯦꯟꯗꯣ ꯏꯪꯉꯦꯕ
ꯎꯝ
ꯗꯨꯅ ꯇꯥꯟꯂꯦꯗ ꯄꯟꯖꯥꯕ ꯍꯂꯛꯅꯤꯉꯥꯏꯁꯦ ꯁꯥꯕꯅ ꯇꯥꯟꯅꯦ
ꯁꯥꯕꯗꯤ ꯈꯔ ꯐꯪꯉꯕꯣ
ꯍꯥ ꯍꯧꯖꯤꯛ ꯈꯪꯗꯦ ꯑꯩ ꯑꯗꯨꯗꯣ ꯍꯥꯏꯔꯗꯤ ꯑꯃꯨꯛ ꯀꯁꯨ ꯈꯪꯗꯦ ꯗꯨꯝ ꯑꯥ ꯍꯣꯁꯇꯦꯜꯁꯦ ꯃꯤ ꯌꯥꯝ ꯂꯩꯔꯝꯃꯔꯣꯏꯀꯣ
ꯁꯤ ꯍꯥꯍ ꯑꯩ ꯑꯝ ꯅꯣꯛꯈꯤꯒꯦꯀꯣ ꯑꯥ ꯂꯩꯥꯇꯦ ꯍꯝꯍꯝꯍ ꯍ
ꯑꯗꯨꯒ ꯃꯌꯥꯡ ꯅꯨꯄꯤꯗ ꯃꯤꯡ ꯍꯥꯏꯈ꯭ꯔꯅꯨꯀꯣ ꯍꯧꯖꯤꯛꯇꯤ
ꯎꯝ
ꯑꯗꯣ ꯑꯈꯣꯏꯒꯤ ꯐ꯭ꯂꯣꯔꯗ ꯃꯤ ꯀꯌꯥꯃꯨꯛꯇꯤ ꯂꯩ ꯒꯦꯔ
ꯎꯍꯝ ꯎꯝ ꯉꯥꯏꯈꯣꯀꯣ ꯊꯤꯈꯤꯒꯦ ꯉꯥꯏꯈꯣꯀꯣ ꯉꯥꯇꯪ ꯉꯥꯏꯌꯣ
ꯎꯝ
ꯇꯔꯥ
ꯑꯁ ꯅꯩꯔꯦꯍꯦ
ꯇꯔꯥꯃꯨꯛ ꯁꯨꯒꯦꯔ ꯁꯨꯒꯅꯤ ꯈꯪꯗꯦꯗ ꯈꯪꯗꯦ ꯑꯈꯣꯏ ꯊꯪꯅꯕꯒꯤꯁꯨ ꯑꯃ ꯆꯠꯈ꯭ꯔꯦꯗꯅ
ꯑꯣ ꯇꯥꯟꯗꯤ ꯇꯥꯜꯂꯦꯍꯦ ꯅꯔꯁꯤꯡ ꯀꯥꯡꯕꯨꯗꯤ ꯂꯩꯕ꯭ꯔꯣ
ꯑꯥꯎ
ꯖꯤ ꯑꯦꯟ ꯑꯦꯝ ꯈꯣꯏꯗꯤ
ꯂꯩꯌꯦ ꯃꯣꯏ ꯀꯥꯡꯕꯨꯅꯤ ꯑꯈꯣꯅꯦ ꯑꯗꯨꯒ
ꯑꯦ ꯑꯗꯨꯒ ꯐꯤꯖꯤꯑꯣ ꯊꯦꯔꯥꯄꯤꯒꯤ ꯃꯤ ꯈꯔꯒꯀꯣ
ꯑꯇꯣꯞꯄꯗꯤ ꯂꯩꯇꯦ
ꯌꯨꯝꯁꯨ ꯂꯣꯏ ꯆꯠꯅꯈ꯭ꯔꯕ ꯃꯥꯜꯂꯦꯀꯣ
ꯑꯥ ꯑꯗꯨꯒ ꯃꯣꯏ ꯏꯟꯇꯔꯟ ꯇꯧꯗꯣ ꯀꯥꯡꯕꯨꯗꯨꯅ ꯑꯥ ꯅꯪ ꯂꯩ ꯖꯒꯥꯗ ꯂꯥꯛꯀꯅꯤ ꯈꯔ ꯃꯣꯏ ꯏꯟꯇꯔꯟ ꯇꯧꯅꯤꯡꯉꯥꯏ
ꯑꯣ ꯀꯅꯥ ꯀꯅꯥ ꯏꯟꯇꯔꯟ ꯇꯥꯎꯗꯣꯏꯕ ꯀꯅꯥ ꯍꯣꯏ ꯀꯣꯔꯁ
ꯑꯥ ꯀꯩꯅꯩꯒꯤꯗꯣ ꯀꯔꯤ ꯁꯤꯁꯤ ꯇꯤ ꯀꯥꯡꯕꯨ ꯑꯩꯗꯩꯗꯤ ꯑꯥ ꯔꯦꯗꯤꯌꯣ ꯀꯥꯡꯕꯨꯨ ꯂꯥꯛꯇꯧ ꯃꯥꯜꯂꯦ
ꯍꯣꯁꯇꯦꯜꯗ ꯂꯩꯒꯦ ꯍꯥꯏꯕ꯭ꯔꯥ ꯃꯣꯏ
ꯂꯩꯔꯣꯏ ꯑꯗꯨ ꯅꯣꯏ ꯅꯪ ꯂꯩꯕ ꯖꯒꯥꯗ ꯂꯥꯛꯀꯅꯤ ꯍꯥꯏꯔꯒ
ꯑꯣ ꯑꯣ ꯑꯣ ꯑꯆꯥ
ꯄꯤꯁ ꯍꯥꯏꯕ꯭ꯔꯥꯗꯣ ꯑꯗꯨ ꯇꯧꯅꯤꯡꯉꯥꯏ
ꯑꯁ ꯃꯣꯏꯗꯤ ꯐꯪꯕ꯭ꯔꯥ ꯀꯣ
ꯐꯪꯕ ꯃꯥꯜꯂꯦꯕꯨ
ꯄꯩꯁꯥ ꯄꯤꯔꯥ ꯐꯪꯕ꯭ꯔꯥ ꯅꯠꯇ꯭ꯔꯒ ꯀꯃꯥꯏꯅ ꯇꯧꯕ꯭ꯔꯥ ꯑꯩ ꯃꯊꯥ ꯁꯥꯕ ꯍꯧꯔꯦ ꯑꯩꯈꯣꯏꯁꯨ ꯏꯟꯇꯔꯟ ꯅꯦꯛꯁ ꯁ꯭ꯌꯔ ꯏꯟꯇꯔꯟ ꯄꯨꯅꯤꯡꯉꯥꯏꯒꯤ
ꯐꯪꯕ ꯃꯥꯜꯂꯦ ꯅꯣꯏ ꯀꯔꯝ ꯀꯥꯟꯗ ꯄꯨꯕ ꯐꯪꯗꯣꯏꯅꯣ
ꯗꯤꯁꯦꯝꯕꯔ ꯁ꯭ꯋꯥꯏꯗ ꯐꯪꯉ ꯄꯨꯅꯤꯡꯉꯥꯏ ꯃꯥꯜꯂꯦ ꯅꯤꯛꯁ ꯌꯔ ꯅꯕꯦꯝꯕꯔ ꯂꯣꯏꯈ꯭ꯔꯗꯤ ꯎꯝ ꯑꯩꯗꯤ ꯍꯦꯛ ꯂꯣꯏꯕꯒ ꯄꯨꯈ꯭ꯔꯅꯤꯗ
ꯑꯁ ꯑꯗꯨꯗꯤ ꯍꯦ ꯌꯨꯝ ꯊꯣꯛꯑꯔꯣꯏ
ꯌꯨꯝ ꯊꯣꯛꯑꯔꯣꯏ ꯑꯗꯨꯅꯅꯦ ꯗꯤꯁ ꯌꯥꯔ ꯊꯣꯛꯀꯅꯤ ꯍꯥꯏꯕꯗꯨ
ꯑꯝ
ꯑꯗꯨ ꯗꯤꯁ ꯌꯥꯔ ꯊꯣꯛꯑꯒ ꯈꯔ ꯀꯨꯏꯅ ꯂꯩꯕꯅꯦꯕ ꯌꯨꯝꯗꯨ
ꯎꯝ
ꯑꯗꯨꯒꯤ ꯅꯦꯛꯁ ꯌꯥꯔ ꯍꯦꯛ ꯂꯣꯏꯕꯗ ꯔꯤꯖꯥꯜꯒꯨꯝꯕ ꯉꯥꯏꯌꯣꯒꯨꯝꯕꯗꯤ ꯊꯣꯛ ꯊꯣꯛꯇꯣꯏꯗꯤ ꯃꯥꯟꯗꯦꯗꯀꯣ
ꯎꯝ
ꯔꯤꯖꯥꯜ ꯉꯥꯏꯔꯗꯤ ꯃꯇꯝꯗꯤ ꯌꯥꯝ ꯆꯪꯈ꯭ꯔꯅꯤꯅ
ꯎꯝ
ꯑꯗꯨꯅꯤꯅ ꯍꯦꯛ ꯂꯣꯏꯔꯒ ꯑꯈꯣꯏ ꯎꯝ ꯍꯧꯖꯤꯛ ꯑꯥ ꯌꯥꯏꯐꯕꯤ ꯑꯪ ꯃꯣꯏ ꯏꯟꯇꯔꯟ ꯆꯠꯂꯦꯅ ꯅꯍꯥꯟ ꯑꯗꯨꯗ ꯇꯣꯞ ꯇꯔ ꯅꯝꯕꯣꯜꯅ ꯐꯤꯖꯤꯌꯣꯊꯦꯔꯥꯄꯤ ꯗꯣꯛꯇꯔ ꯀꯥꯡꯕꯨꯅ ꯁꯨꯃꯥꯏꯅ ꯍꯥꯏꯌꯦ ꯍꯥꯏꯌꯦꯕ ꯎꯝ ꯍꯦꯛ ꯑꯦꯛꯖꯥꯝ ꯊꯥꯕ ꯂꯣꯏꯔꯒ ꯏꯟꯇ꯭ꯔꯟꯗꯨꯗꯤ ꯄꯨꯕ ꯌꯥꯔꯦꯅ
ꯑꯣ ꯑꯗꯨꯗꯤ ꯌꯥꯔꯦ ꯃꯣꯏꯁꯨ ꯃꯥꯜꯂꯦꯅ ꯃꯣꯏꯁꯨ ꯊꯣꯛꯇ꯭ꯔꯤꯕ ꯃꯥꯜꯂꯦꯅ
ꯑꯧ ꯑꯗꯨꯅꯤꯅ ꯑꯩꯗꯣ ꯑꯗꯨꯝ ꯇꯧꯔꯒ
ꯎꯝ
ꯊꯤꯔꯅꯤ ꯑꯩꯁꯨ ꯍꯥꯏ ꯊꯕꯛ ꯊꯨꯅ ꯊꯤꯅꯤꯡꯉꯥꯏ ꯍꯣꯠꯅꯅꯤꯗ ꯑꯁ ꯃꯥꯁꯇ꯭ꯔꯒ ꯇꯝꯅꯤꯡꯗ꯭ꯔꯦ
ꯎꯝ ꯌꯥꯥꯏ
ꯑꯩ ꯇꯥꯟꯕꯥꯍꯧꯔꯒꯦ
ꯎꯝ
ꯄꯩꯁꯥꯗꯤ ꯆꯥꯎꯗꯤ ꯆꯥꯎꯗꯣꯏ ꯃꯥꯟꯂꯦꯗꯦ ꯐꯤꯖꯤꯌꯣꯊꯦꯔꯥꯄꯤ ꯑꯦ ꯕꯦꯠꯆꯦꯂꯥꯔ ꯉꯥꯛꯇꯅꯤ
ꯎꯝ ꯑꯗꯨꯁꯨ ꯑꯁ ꯇꯧꯅꯤꯡꯉꯦꯗ ꯑꯩꯗꯤ ꯑꯃꯨꯛꯁꯨ ꯋꯥꯃꯟꯕꯒꯤ
ꯃꯥꯁꯇꯔ ꯑꯃꯨꯛꯀ ꯇꯧꯅꯤꯡꯕ꯭ꯔꯣ ꯅꯪ
ꯑꯃꯨꯛꯁꯨ ꯏꯆꯦꯅ ꯇꯧꯒꯦꯔꯣ ꯑꯗꯨꯒ ꯅꯪ
ꯅꯪ ꯇꯧꯅꯤꯡꯉꯥꯗꯤ ꯇꯧꯋꯣ ꯅꯪ ꯇꯧꯅꯤꯡꯉꯥꯗꯤ ꯅꯪ ꯀꯨꯁꯤ ꯇꯔꯣ ꯍꯥꯏꯕꯥ ꯍꯧꯔꯦ
ꯎꯝ ꯇꯧꯒꯦꯔꯣ ꯍꯥꯏꯌꯦ ꯏꯆꯦꯅ ꯑꯩꯕꯨ ꯑꯗꯨꯒꯀꯣ ꯎꯝ ꯃꯥꯗꯤ ꯑꯥ ꯆꯠꯂꯒꯦ ꯅꯪ ꯏꯃꯥꯢ ꯕꯕꯥꯗ ꯇꯧꯍꯜ ꯍꯜꯂꯣ ꯍꯥꯏꯌꯣ
ꯑꯣ ꯑꯩꯗꯤ ꯏꯁ ꯇꯧꯅꯤꯡꯗ꯭ꯔꯦ
ꯑꯩꯖꯨ ꯇꯧꯔꯣꯏꯍꯦ ꯀꯗꯥꯏꯗꯒꯤꯅꯣ
ꯈꯔ ꯈꯔ ꯃꯄꯥꯟ ꯔꯣꯝ ꯆꯠꯅꯤꯡꯉꯥꯏ ꯍꯣꯠꯅꯔꯅꯤ ꯑꯗꯨꯒ
ꯑꯝ
ꯁꯤꯗ ꯂꯩꯔꯗꯤ ꯁꯤꯔꯅꯤꯗ ꯏꯁꯥꯒꯤ ꯐꯥꯎ ꯄꯩ ꯄꯩꯁꯥ ꯄꯨꯊꯣꯛꯄ ꯉꯝꯗ꯭ꯔꯒ
ꯑꯣ
ꯐꯤꯐꯇꯤꯟ ꯇ꯭ꯋꯦꯟꯇꯤꯗꯗꯤ ꯀꯅꯥꯅ ꯁꯤꯗ ꯂꯩꯕ ꯉꯝꯒꯦꯔ ꯌꯦꯡꯉꯣꯅꯦ ꯑꯗꯨꯒꯤ ꯃꯊꯥ ꯁꯥꯔꯦ ꯍꯧꯖꯤꯛ ꯎꯝ ꯃꯤ ꯈꯔ ꯏꯟꯇꯔꯟꯒꯤ ꯍꯣꯁꯄꯤꯇꯥꯜ ꯐꯪꯗꯕꯒꯤ ꯃꯊꯥ ꯌꯥꯝ ꯁꯥꯔꯒ ꯂꯩꯕ ꯗꯨꯅꯦꯕ
ꯎꯝ
ꯄꯩꯁꯥ ꯊꯤꯗꯣꯏꯅꯤꯅ ꯏꯟꯇꯔꯟ ꯇꯧꯕꯗꯣ
ꯑꯥ
ꯊꯥ ꯑꯃꯗ ꯐꯥꯏꯚ ꯊꯥꯎꯖꯟ ꯄꯤꯌꯣ ꯍꯥꯏꯌꯦ ꯑꯗꯨꯒꯤ ꯄꯩꯁꯥ ꯌꯥꯝꯃꯟꯕ ꯉꯝꯗꯦ ꯉꯁꯤꯗꯤ ꯁꯤꯛꯁ ꯃꯟꯁꯀꯤ ꯇꯧꯅꯤꯉꯥꯏꯗꯣ ꯐꯥꯏꯚ ꯊꯥꯎꯖꯟ ꯐꯥꯏꯚ ꯊꯥꯎꯖꯟ ꯑꯥ ꯑꯗꯨꯅꯦ ꯍꯧꯖꯤꯛ ꯃꯊꯥ ꯁꯥꯔꯤꯁꯦ
ꯃꯣꯏꯁꯨꯨ ꯃꯥꯜꯂꯦ ꯑꯣ ꯃꯣꯏꯁꯨ ꯃꯥꯜꯂꯦ
ꯎꯝ ꯑꯗꯣ ꯁꯤꯁꯤꯇꯤꯗꯤ ꯊꯥ ꯑꯣ ꯆꯍꯤ ꯄ ꯁꯤꯛꯁ ꯄꯔꯥꯠꯁꯅꯦ
ꯑꯝ
ꯏꯇꯥꯟ ꯄꯨꯗꯣꯏꯕ
ꯑꯣ
ꯑꯗꯨꯅꯤ ꯃꯊꯥ ꯌꯥꯝ ꯁꯥꯏꯌꯦꯗ ꯐꯥꯕꯤ ꯅꯠꯇꯦ ꯅꯣꯏꯗꯤ ꯍꯣꯁꯄꯤꯇꯥꯜꯗ ꯍꯣꯁ ꯅꯣꯏꯗꯤ ꯍꯦꯛ ꯂꯣꯏꯔꯒ ꯑꯗꯨꯝ ꯊꯕꯛ ꯊꯤꯕ ꯐ ꯍꯧꯔꯅꯤꯅ
ꯈꯪꯗꯦ ꯑꯗꯨ ꯀꯟꯐꯥꯔꯝ ꯇꯥꯕ ꯅꯠꯇꯦꯕ ꯈꯪꯗꯦꯕ ꯇꯧꯔꯗꯤ ꯌꯥꯏ ꯍꯥꯏꯌꯦ ꯑꯗꯨ ꯈꯪꯗꯦꯕ ꯍꯥꯏꯗꯤ ꯀꯅꯥ ꯊꯣꯛꯄ ꯌꯥꯎꯗ꯭ꯔꯤꯕꯩꯀꯣ ꯈꯪꯗꯦꯕ
ꯑꯣ ꯑꯗꯣ ꯅꯣꯏ ꯏꯟꯇꯔꯟ ꯇꯧꯕ ꯂꯣꯏꯔꯒ ꯊꯣꯛꯀꯅꯤꯀꯣ ꯑꯗꯨ ꯅꯣꯏꯗ ꯄꯩꯁꯥ ꯀꯌꯥꯃꯨꯛ ꯊꯤꯒꯦꯔꯥ
ꯈꯪꯗꯤꯌꯦ ꯑꯗꯨ ꯃꯇꯥꯡꯗꯨꯗ ꯒ꯭ꯌꯥꯟ ꯇꯥꯗꯦ ꯑꯍꯦꯟꯕ ꯊꯤꯒꯦꯔꯥ ꯒ꯭ꯌꯥꯟ ꯇꯥꯗꯦꯕ ꯃꯣꯏꯒꯤꯁꯦ
ꯑ ꯍꯧꯖꯤꯛ ꯍꯧꯖꯤꯛ ꯆꯠꯄꯅ ꯐꯤꯐꯇꯤꯟꯒ ꯇꯦꯟꯅꯦꯀꯣ
ꯎꯝ ꯇ꯭ꯔꯥꯎꯉꯥ ꯇ꯭ꯔꯥꯎꯉꯥ ꯆꯍꯤ ꯈꯨꯗꯤꯡꯒꯤ
ꯑꯣ
ꯄꯨꯟꯁꯨꯨꯕꯁꯨ ꯌꯥꯎꯋꯦ
ꯎꯝ ꯑꯅꯤ
ꯎ ꯑꯩꯈꯣꯏꯁꯨ ꯊꯤꯒꯅꯤꯕ ꯑꯍꯦꯟꯕ ꯊꯤꯒꯅꯤꯕꯀꯣ
ꯑꯥꯎ
ꯑꯥ ꯂꯤꯁꯤꯡ ꯇꯔꯥꯉꯥ ꯑꯝꯗꯤ ꯁꯣ ꯁꯣꯏꯗꯅ ꯊꯤꯔꯅꯤꯗꯅ
ꯑꯥ
ꯗꯨ ꯑꯍꯦꯟꯕ ꯊꯤꯔꯛꯀꯅꯤꯕ ꯑꯔꯣꯏꯕꯩꯗꯨꯗꯤ
ꯑꯧ ꯑꯟꯖꯅꯥ ꯍꯣꯏꯗꯤ ꯃꯝ ꯑꯩ ꯃꯃꯤꯡ ꯑꯃꯨꯛꯀ ꯄꯥꯜꯂ ꯂꯩꯔꯦ ꯑꯩꯁꯦ ꯑꯗꯨꯝ ꯀꯥꯎꯋꯦꯕ ꯎꯝ ꯃꯣꯏꯗꯤ ꯄꯩꯁꯥꯗꯣ
ꯎꯝ
ꯄꯤꯔꯔꯣꯏ ꯍꯥꯏꯌꯦ ꯄꯩꯁꯥꯒꯤ ꯋꯥꯕ ꯉꯥꯡꯅꯥꯕ ꯌꯥꯕ꯭ꯔꯥ ꯁꯤꯗ
ꯉꯥꯡꯉꯨꯔꯅꯨ ꯌꯥꯔꯦꯊꯨ ꯇꯟꯕꯨ ꯇꯟꯂꯦꯗ
ꯐꯥꯏꯅꯦꯜ ꯏꯌꯥꯔꯗ ꯄꯤꯔꯔꯣꯏ ꯍꯩꯌꯦ ꯃꯣꯏꯗꯤ
ꯎꯝ
ꯐ꯭ꯔꯤ ꯑꯣꯏꯒꯔꯅꯤꯅ ꯍꯥꯏꯔꯛꯑꯦꯕ ꯉꯔꯥꯡꯗꯨ
ꯑꯣ
ꯑꯦꯛꯖꯥꯝ ꯅꯨꯡꯉꯥꯏꯇꯦꯅ ꯀꯣꯜ ꯇꯧꯔꯅꯦ
ꯎꯝ ꯍꯥꯏꯔꯒꯦ
ꯈꯪꯗꯦꯗꯥ ꯇꯜꯂꯦ ꯌꯥꯝꯅ ꯑꯆꯧꯄꯤ ꯅꯨꯄꯤꯗꯤ ꯆ ꯆꯪꯗꯕ꯭ꯔꯣ
ꯀꯅꯥ
ꯅꯣꯏꯒꯤ ꯅꯀꯟꯗ ꯂꯩꯕ ꯅꯨꯄꯤꯗꯨ ꯆꯥꯛ ꯆꯥꯃꯤꯟꯅꯕꯗꯨ ꯍꯟꯗꯛ
ꯑꯣ ꯆꯪꯗꯕ꯭ꯔꯥ ꯍꯥꯏꯗꯤ
ꯔꯨꯝ ꯑꯩꯈꯣꯏꯒꯤ ꯔꯨꯝꯗ ꯆꯪꯗꯕ ꯕ꯭ꯔꯣ ꯎꯝ ꯍꯧꯖꯤꯛꯇꯤ ꯃꯥꯒꯤ ꯔꯨꯝ ꯆꯠꯈ꯭ꯔꯦ
ꯎ ꯇꯣꯛꯄꯒ ꯆꯠꯈ꯭ꯔꯦ
ꯎ ꯄꯥꯛ ꯄꯥꯛ ꯂꯥꯛꯇꯕ ꯃꯥꯗꯤ
ꯂꯥꯛꯑꯦꯗꯥ
ꯎ ꯁꯥꯏꯑꯦꯅ ꯍꯥꯏꯕ꯭ꯔꯥ ꯌꯥꯝ
ꯉꯍꯥꯛ ꯃꯥ ꯍꯦꯛ ꯂꯥꯛꯄꯒ ꯋꯦꯗꯔꯗꯣ ꯌꯥꯝ ꯅꯨꯡꯉꯥꯏꯌꯦ ꯅꯣꯡ ꯉꯔꯥꯡ ꯅꯍꯥꯟ ꯂꯥꯛꯄ ꯅꯨꯃꯤꯠꯇꯒꯤ ꯋꯦꯗꯔ ꯅꯨꯡꯉꯥꯏꯔꯤꯕꯅꯦꯕ ꯑꯗꯣ ꯉꯁꯤ ꯈꯔ ꯁꯥꯒꯠꯂꯛꯑꯦ
ꯑꯣ ꯁꯤ ꯇꯥꯥꯟꯕꯨ ꯇꯟꯖꯤꯜꯂꯛꯑꯦꯗ ꯑꯣ ꯑꯣ ꯑꯣ
ꯅꯨꯁꯤꯠꯂꯒꯣ ꯅꯣꯡ ꯑꯗꯨ ꯉꯔꯥꯡꯁꯨ ꯅꯨꯡꯁꯤꯠ ꯀꯟꯅ ꯁꯤꯠꯂꯦ
ꯑꯥ
ꯈ꯭ꯔ ꯅꯨꯡꯉꯥꯏꯔꯤꯕꯒꯤ ꯃꯥ ꯀꯔꯤꯁꯨ ꯍꯥꯏꯗ꯭ꯔꯦ ꯍꯧꯖꯤꯛ ꯐꯥꯎꯒꯤꯗꯤ
ꯎꯝ ꯁꯥꯔꯦ ꯈꯔ ꯏꯪꯂꯒ
ꯈꯔ ꯏꯪꯂ ꯑꯧ ꯈꯨꯠꯁꯤ ꯁꯥꯢꯌꯦꯗ
ꯈꯣꯏꯗꯁꯨ ꯈ꯭ꯔ ꯁꯥꯕ ꯃꯥꯜꯂꯦ ꯑꯩ ꯇꯨꯝꯕ ꯃꯇꯝꯗ ꯍꯨꯃꯥꯡ ꯊꯣꯛꯑꯒꯗꯤ ꯂꯥꯏꯌꯦ ꯉꯁꯤ
ꯉꯁꯤ ꯈ꯭ꯔ ꯁꯥꯕ ꯃꯥꯜꯂꯦ
ꯑꯦ ꯁꯤ ꯊꯥꯗꯕꯒꯤ ꯀꯣ ꯉꯁꯤ
ꯎꯝ
ꯑꯩꯅ ꯑꯦꯁꯤ ꯑꯣꯐ ꯇꯧꯅ ꯍꯥꯏꯃꯟꯃꯟꯕꯒꯤ ꯃꯣꯏ ꯁꯥꯎꯔ ꯂꯩ ꯑꯩ
ꯏꯁ ꯀꯩꯒꯤ
ꯃꯣꯏꯗꯤ ꯁꯥꯏꯌꯦꯕ ꯑꯄꯥꯎꯗꯨꯗꯤ ꯆꯥꯎꯕꯅꯤꯅ ꯍꯛꯆꯥꯡꯗꯣ ꯁ꯭ꯋꯦꯠ ꯊꯣꯛꯀꯟꯂꯦꯕ ꯑꯩꯗꯤ ꯑꯁ ꯏꯪꯉꯦꯕ ꯑꯃꯨꯛꯀꯁꯨ
ꯎꯝ
ꯗꯦꯜꯂꯤ ꯂꯩꯕꯗꯤ ꯑꯦꯁꯤ ꯗꯔꯀꯥꯔ ꯇꯥꯗꯦꯗ
ꯂꯝ ꯄꯟꯕꯗꯤ ꯌꯥꯕ꯭ꯔꯥ
ꯏꯪꯉꯦ ꯌꯥꯝ ꯌꯥꯝ ꯅꯨꯡꯉꯥꯏ ꯍꯥ
ꯁꯣꯔꯤ
ꯀ꯭ꯔꯤ ꯍꯥꯏꯕꯅꯣ
ꯀꯦꯝ ꯅꯠꯇꯦ ꯌꯥꯔꯦ ꯇꯣꯛꯑꯁꯦ
ꯍꯥꯥ
ꯀꯩꯝ ꯅꯠꯇꯦ ꯀꯩꯝ ꯅꯠꯇꯦ ꯑꯩ ꯄꯟꯅꯤꯡꯗꯦ
ꯇꯧꯋꯣ
ꯌꯥꯝ ꯋꯥꯏꯌꯦ ꯃꯁꯤ
ꯋꯥꯕꯅꯤ ꯌꯥꯝ ꯐꯨꯅꯤꯡꯕꯁꯨ ꯌꯥꯎꯔꯔꯛ
ꯆꯤꯟꯒꯁꯦ ꯐꯥꯖꯤꯜꯂꯒ ꯉꯥꯡꯕꯗꯗꯤ
ꯎꯝ ꯀꯣꯟꯇ꯭ꯔꯣꯜ ꯇꯧꯗ꯭ꯔꯗꯤ ꯌꯥꯗꯦꯕ ꯑꯗꯨ ꯑꯣꯏꯔꯁꯨ ꯑꯩꯗꯤ ꯌꯥꯝ ꯇꯧꯋꯦꯗ
ꯍꯌꯦꯡꯗꯤ ꯅꯪꯁꯨ ꯇꯥꯎꯔꯕ ꯍꯧꯔꯣ
ꯎꯝ ꯉꯁꯤ ꯑꯃ ꯍꯧꯕꯅꯦ
ꯑꯣ ꯀꯅꯥꯗ
ꯑꯁ ꯑꯩꯒꯤ ꯏꯃꯥꯟꯅꯕꯤꯗꯣ
ꯑꯣ
ꯃꯠꯆꯥꯥꯗꯣ
ꯑꯥ
ꯈꯪꯕ꯭ꯔꯥ
ꯍꯣꯏ ꯑꯩꯒꯤꯁꯨ ꯐꯣꯟ ꯅꯝꯕꯔ ꯄꯤꯌꯣ ꯑꯗꯨꯗꯤ
ꯑꯗꯨꯒꯅꯦ ꯃꯒꯤꯁꯦ ꯌꯥꯗꯕꯤ ꯃꯦꯁꯦꯁ ꯍꯜꯂꯛꯇꯕꯤ ꯂꯩꯔꯦꯕ
ꯑꯠꯁꯥ ꯑꯗꯣ ꯍꯥꯎꯖꯤꯛꯁꯤꯒꯨꯝꯕꯗ ꯁꯥꯟꯅꯒꯅꯨ ꯍꯥꯏꯌꯦꯅꯦ ꯃꯣꯏꯒꯤ ꯋꯥꯗ
ꯑꯣ ꯑꯣ ꯈꯪꯗꯦꯗ ꯑꯃꯨꯛꯀ ꯑꯧ ꯑꯁ ꯌꯥꯔꯦ ꯌꯥꯔꯦ ꯌꯥꯔꯦ ꯀꯩꯗꯧꯗꯣꯏꯅꯣ
ꯍꯥꯥ
ꯀ ꯩꯗꯧꯗꯣꯏꯅꯣ
ꯑꯥꯏ ꯇꯨꯝꯔ ꯂꯩꯔꯦꯗ ꯑꯗꯨꯝ ꯑꯁꯤꯒꯤꯗ ꯑꯃꯨꯛꯀꯥ ꯂꯣꯏ ꯁꯤꯟꯅꯤꯡ ꯑꯦ ꯑꯗꯨꯝꯃꯥꯏꯅ ꯀꯅꯥ ꯂꯩꯒꯦꯔꯥꯅ ꯎꯝ ꯉꯝꯅꯤ ꯉꯝꯗꯕ ꯃꯤꯠ ꯂꯩꯗꯤ ꯂꯩꯌꯦ ꯑꯗꯨ ꯉꯝꯗꯕꯒꯤ ꯋꯥꯅꯦꯕ
ꯎꯝ
ꯍꯧꯖꯤꯛꯇꯤ ꯏꯕꯥꯅꯤꯒꯤꯁꯨ ꯃꯇꯝ ꯂꯣꯏꯔꯝꯒꯅꯤ ꯃꯥꯒꯨꯝꯕ ꯈꯛꯇ ꯉꯥꯏꯔꯝꯃꯦ ꯉꯥꯏꯈꯤꯌꯣ
ꯎꯝ
ꯃꯨꯛꯀ ꯇꯧꯔꯛꯀꯅꯤꯀꯣ ꯑꯩ ꯂꯥꯁꯀꯤ ꯄꯦꯜꯂꯕ ꯐꯣꯟꯅꯤ ꯑꯩ
ꯍꯣꯏ ꯍꯣꯏ ꯍꯣꯏ
ꯏꯁꯥꯒꯤ ꯑꯣꯏꯅ ꯁꯥꯈ꯭ꯔꯁꯦꯔꯥ ꯈꯪꯗꯦ
ꯍꯛꯑꯣꯅꯦ
ꯀꯔꯤ ꯏꯁꯩ ꯁꯛꯇꯣꯏꯅꯣ